ꯑꯣ
ꯑꯥ ꯍꯜꯂꯣ
ꯇꯥꯔꯕꯣ
ꯌꯥꯔꯕ ꯃꯥꯜꯂꯦ ꯌꯥꯝ ꯁꯦꯡꯅ ꯇꯥꯢ ꯌꯥꯝ ꯁꯦꯡꯅ ꯇꯥꯈ꯭ꯔꯦ
ꯗꯥꯎ ꯐꯔꯦ
ꯍ ꯍ ꯅꯪꯒ ꯋꯥꯔꯤ ꯁꯅꯕꯁꯨ ꯐꯪꯈ꯭ꯔꯦ
ꯎꯝ ꯑꯩꯗꯤ ꯌꯥꯔꯣꯢꯗ꯭ꯔꯥ ꯍꯥꯢꯅ ꯄꯥꯈꯠꯂ
ꯑꯩ ꯈꯔꯗꯤ ꯃꯥꯡꯈ꯭ꯔꯦ ꯍꯥꯏꯗꯤ ꯍꯥꯏꯔꯛ ꯑꯔꯣꯢꯒꯦ
ꯌꯥꯝ ꯋꯥꯔꯝꯃꯅꯤ ꯑꯩꯉꯣꯟꯗ ꯇꯧꯕꯗ
ꯎꯝ
ꯌꯥꯝ ꯂꯩꯔꯤꯕ꯭ꯔ ꯅꯪꯒꯤꯁꯦ
ꯑ ꯑꯗꯨꯝ ꯂꯩꯔꯤ ꯑꯩꯒꯤꯁꯦ ꯑꯅ ꯑꯅꯧꯕ ꯑꯣꯏꯕ ꯑꯗꯨꯒꯤ ꯑꯗꯨꯝ ꯂꯩꯔꯤ ꯍꯥꯏꯕ ꯇꯥꯔꯦꯅꯦ
ꯆꯥꯛ ꯆꯥꯔꯕꯣ
ꯑ ꯑꯩꯁꯦ ꯑ ꯇ꯭ꯋꯦꯟꯇꯤ ꯃꯤꯅꯠꯁꯀꯨꯝꯕꯗꯤ ꯐꯥꯔꯝꯃꯅꯤ ꯆꯥꯛ ꯆꯥꯕ ꯂꯣꯏꯁꯤꯟꯕꯁꯦ
ꯌꯥꯝ ꯊꯦꯡꯉꯦꯗ
ꯎꯝ ꯑꯗꯨꯝ ꯑꯩ ꯊꯕꯛ ꯆꯠꯊꯣꯛꯎꯕꯩꯕꯣ ꯑꯗꯣ ꯂꯥꯛꯑꯒ ꯏꯔꯨꯖꯕ ꯈꯣꯠꯄ ꯇꯧꯔꯒ ꯉꯁꯥꯏ ꯑꯩ ꯃꯦꯁꯦꯖ ꯊꯥꯔꯛꯏꯗꯣ ꯑꯗꯨꯗꯤ ꯏꯔꯨꯖꯗ꯭ꯔꯤꯕ ꯀꯥꯎꯈ꯭ꯔꯦ
ꯀꯥꯎꯈ꯭ꯔꯦ ꯍꯣꯏ
ꯌꯥꯝꯃꯟꯗꯅ
ꯌꯥꯝꯕꯨꯗꯤ ꯌꯥꯝꯗꯦꯕꯨ ꯃꯤ ꯈꯔ ꯎ ꯇꯧꯔꯛꯄ ꯌꯦ
ꯎꯝ ꯑꯩꯅ ꯑꯗꯨꯝ ꯇ꯭ꯔꯥꯏ ꯇꯧꯔꯛꯑꯒ ꯌꯥꯗꯦ ꯌꯥꯗꯦ ꯍꯌꯦꯡ ꯑꯃꯨꯛ ꯇꯥꯎꯔꯁꯤ ꯀꯣꯟꯅ ꯑꯃꯨꯛ ꯍꯥꯏꯔꯛꯑꯒꯦ ꯇꯧꯅ ꯌꯥꯝ ꯍꯥꯢꯔꯝꯈꯤꯗꯥꯢꯅꯦ
ꯎꯝ ꯍꯥꯏꯕꯗꯤ ꯍꯥꯏ ꯑꯗꯣ ꯃꯤ ꯃꯌꯥꯝꯅꯦ
ꯎꯝ
ꯃꯤ ꯃꯤꯌꯥꯝ ꯇꯧꯋꯦꯕ ꯑꯗꯨ ꯌꯥꯗꯕꯤꯗ ꯌꯥꯗꯦ ꯃꯣꯏꯅ ꯌꯥꯗꯦ ꯍꯥꯏꯗꯤ ꯑꯩꯅ ꯍꯣꯔꯦꯟ ꯃꯨꯛꯀ ꯇ꯭ꯔꯥꯏ ꯇꯧꯁꯤ ꯑꯗꯨꯝ ꯍꯥꯏꯕꯅꯦ ꯌꯥꯝ
ꯑꯥ ꯑꯩꯅ ꯑꯗꯨ ꯃꯇꯝꯗ ꯑꯩꯅ ꯍꯥꯏꯔꯛꯄꯗꯣ ꯏꯔꯨꯖꯗ꯭ꯔꯤꯕ ꯍꯦꯛ ꯊꯕꯛ ꯍꯜꯂꯛꯄꯒ ꯍꯥꯏꯔꯛꯏꯅꯦꯕ ꯑꯗꯨ ꯌꯥꯗꯕꯩ ꯑꯩꯁꯦ ꯋꯥꯁꯞꯀꯨꯝꯕ ꯂꯣꯏ ꯇꯧꯔꯒ ꯆꯥꯛ ꯆꯥꯊꯣꯛꯎꯔꯦ ꯑꯗꯨꯒ ꯑꯃꯨꯛ ꯑꯃꯨꯛ ꯍꯧꯖꯤꯛ ꯇꯧꯔꯛꯏꯁꯤꯅꯦ ꯑꯃꯨꯛꯀ
ꯀꯩ ꯏꯟꯖꯥꯡ ꯆꯥꯕ
ꯉꯁꯤꯗꯤ ꯁꯟ ꯃꯅꯨꯡꯁꯥꯗꯣ ꯑꯗꯨ ꯑꯣꯏꯅ ꯍꯣꯠꯅꯔꯦ꯫
ꯑꯣ ꯅꯪ ꯁꯤ ꯑꯩꯗꯤ ꯀꯥꯡꯁꯣꯏ ꯆꯥꯏ꯫
ꯑꯥ ꯑꯣ꯫
ꯁꯤꯁꯤ ꯑꯁꯤꯗ ꯂꯩꯕ ꯇꯝꯕꯥꯡꯒꯤ ꯃꯤꯔꯣ ꯑꯥ꯫
ꯎꯝ ꯇꯝꯄꯥꯛꯀꯤ ꯃꯤꯗꯤ ꯅꯠꯇꯦ ꯑꯩ ꯆꯤꯡꯗꯩꯅꯦ ꯑꯗꯨ ꯑꯣꯏꯁꯨ ꯑꯗꯨꯝ꯫ ꯑꯌꯥꯝꯕ ꯇꯝꯄꯥꯛꯛꯇ ꯑꯣꯏꯅ ꯂꯩꯌꯦꯗ꯫
ꯑꯣ ꯑꯣ ꯍꯧꯖꯤꯛ ꯀꯩꯁꯨ ꯇꯧꯗꯦ꯫
ꯑ ꯑꯣ ꯍ ꯍ
ꯅꯣ ꯎꯝ ꯊꯕꯛ ꯇꯧꯔꯤꯖꯦ ꯀꯩ ꯊꯕꯛꯅꯣ꯫
ꯑꯩ ꯀꯩꯅꯣꯗ ꯑ ꯀꯩꯅꯣ ꯆꯠꯄꯅꯦꯗ꯫ ꯄꯥꯔꯠ ꯇꯥꯏꯝ ꯑꯣꯏꯅ ꯌꯥꯎꯔꯨꯌꯨꯅꯦꯗ ꯍꯧꯖꯤꯛꯀꯤ ꯊꯥꯡꯖꯝ ꯑꯦꯒ꯭ꯔꯣꯗ꯫
ꯀꯝꯕ ꯊꯕꯛ꯫
ꯥꯊꯡ ꯊꯥꯡꯖꯝ ꯑꯦꯒ꯭ꯔꯣ꯫
ꯈꯪꯗꯦ ꯀꯃꯟ ꯈꯪꯗꯦ ꯍꯣꯏ
ꯑ ꯀꯩꯅꯣꯗꯣ ꯈꯪꯗꯕ꯭ꯔꯣ ꯂꯤꯛꯂꯥꯗꯣ
ꯂꯤꯛꯂꯥꯗꯤ ꯈꯡꯒꯦ
ꯍꯣꯏ ꯍꯣꯏ ꯑꯗꯨꯅꯤ
ꯂꯤꯛꯂꯥ ꯂꯤꯛꯂꯥꯁꯨ ꯗꯨꯀꯥꯟ ꯃꯆꯥ ꯃꯆꯥ ꯌꯥꯝꯃꯤꯗꯅ ꯀꯣ
ꯍꯣꯏ ꯍꯣꯏ ꯑꯗꯨꯅ ꯑꯗꯨꯅ ꯑꯥꯎꯂꯦꯠ ꯃꯆꯥ ꯃꯆꯥ ꯑꯣꯏꯗꯅ ꯑꯩꯒꯤꯅ ꯗꯥꯏꯔꯦꯛ ꯁꯦꯜꯁ ꯇꯧꯋꯦꯕ
ꯎꯝ ꯑꯁ ꯀꯗꯥꯏꯋꯥꯏꯗꯅꯣ ꯑꯥ ꯑꯩ ꯅꯍꯥꯟꯗꯣ ꯎꯕꯅꯤꯅꯦ ꯀꯗꯥꯏꯋꯥꯏꯗꯅꯣ ꯑꯣ ꯑ‌ ꯀꯩꯅꯣꯂꯣꯝꯗ
ꯀꯥꯏꯋꯥꯏꯗꯅꯣ ꯑꯗꯨꯝ ꯍꯥꯏꯔꯛꯑꫭꯅ‌ꯦ ꯃꯇꯝ ꯂꯧꯔꯅ‌ꯦ ꯑꯦ ꯉꯥꯏꯔꯒ ꯂꯩꯌꯦꯅ‌ꯦ
ꯑꯁꯤꯗ ꯍꯥꯏꯗꯣꯛꯄ ꯌꯥꯔꯦꯕ
ꯑꯣ ꯇꯥꯒꯗꯝꯅꯤꯗ ꯑꯥ ꯅꯪꯅ ꯑꯗꯨꯝ ꯇꯝꯄꯛꯇ ꯂꯩꯕ꯭ꯔꯣ ꯌꯨꯝ ꯑꯁꯦꯡꯕꯗ ꯑꯗꯨꯝ ꯆꯤꯡꯗ ꯑꫭꯏꯕ꯭ꯔꯣ
ꯍꯧꯖꯤꯗꯤ ꯇꯝꯄꯥꯛꯇꯂꯦ
ꯑꯁꯦꯡꯕ ꯌꯨꯝꯗꯤ ꯆꯤꯡꯗ
ꯎꯝ
ꯎꯝ ꯑꯗꯨꯝ ꯑꯩ ꯈꯔ ꯀꯨꯏꯅ ꯑꯗꯨꯝ ꯇꯝꯄꯥꯛꯛꯇ ꯂꯩꯕ ꯃꯥꯜꯂꯦ ꯅꯪꯒꯤꯁꯤꯁꯨ
ꯀꯨꯏꯗꯦ ꯆꯍꯤ ꯑꯃ ꯈꯛꯇ ꯉꯥꯏ
ꯑꯦ ꯑꯗꯨꯒ ꯅꯪꯅ ꯉꯥꯡꯉꯤꯕ ꯂꯣꯟꯗꯨꯗꯤ ꯌꯥꯝ ꯁꯦꯡꯉꯦꯅ
ꯁꯦꯡꯗꯦꯍꯦ
ꯁꯦꯡꯒꯦꯗꯥ ꯇꯤ ꯇ꯭ꯌꯨꯟ ꯇ꯭ꯌꯨꯟꯒ ꯂꯣꯏ ꯇꯤꯟꯒ ꯂꯣꯏ ꯆꯨꯝꯃꯒ ꯉꯥꯡꯉꯤꯁꯤꯕꯨ ꯌꯥꯝ ꯐ ꯌꯥꯝ ꯌꯥꯝ ꯌꯥꯝ ꯐꯖꯅ ꯉꯥꯡꯉꯤꯁꯤꯕꯀꯣ
ꯅꯠꯇꯦꯕ ꯑꯗꯨꯨꯝ ꯆꯨꯝꯅ ꯎꯝ ꯀꯩꯅꯣ ꯋꯥꯔꯤ ꯁꯥꯕ ꯈꯛꯇ ꯍꯩꯕꯅꯦꯕ ꯑꯗꯨꯅ ꯎꯝ ꯀꯩꯅꯣ ꯋꯥꯔꯤ ꯂꯨꯕꯒꯨꯝꯕ ꯋꯥ ꯂꯨ ꯋꯥꯉꯥꯡ ꯁꯉꯥꯡꯗꯣ ꯂꯨꯕꯒꯨꯝꯕꯗꯤ ꯉꯥꯡꯕ ꯍꯩꯇꯦꯕ
ꯅꯪꯒꯤ ꯈꯣꯟꯖꯦꯟꯁꯤ ꯀꯩꯅꯣ ꯈꯔ ꯁꯣꯐ ꯑꯣꯏꯔꯀꯣ ꯇꯥꯕ ꯅꯨꯡꯉꯥꯏ ꯇꯥꯕ ꯅꯨꯡꯉꯥꯏꯕ ꯑꯃ ꯌꯥꯎꯔꯤꯅꯦ
ꯑꯦ
ꯑꯁꯦꯡꯕꯅꯦ ꯃꯤꯅ ꯍꯥꯏꯔꯛꯇ꯭ꯔꯅꯦ ꯍꯥꯏꯔꯛꯑꯝꯒꯅꯤꯗ
ꯃꯤ ꯈꯔꯗꯤ ꯍꯥꯏꯔꯛꯑꯦ
ꯑꯗꯨꯅꯦ ꯀꯔꯤ ꯍꯥꯏꯁꯤꯔꯥ ꯎꯝ ꯑꯗꯨꯝ ꯇꯥꯕꯗꯀꯣ
ꯎꯝ
ꯈꯔ ꯁꯣꯐ ꯑꯣꯏꯔꯒ ꯍꯥꯏꯕꯗꯤ ꯌꯥꯝ ꯇꯥꯕ ꯅꯨꯡꯉꯥꯏꯕ ꯑꯃ ꯂꯩꯅꯤ ꯍꯥꯏꯕꯗꯤ ꯏꯐꯤꯡ ꯐꯤꯡꯕ ꯍꯥꯏꯕ ꯑꯃ ꯂꯩꯗꯅꯀꯣ ꯃꯤꯁꯦ ꯋꯥꯉꯥꯡꯕꯗ
ꯎꯝ
ꯑꯗꯨ ꯑꯣꯏꯗꯦꯕꯔ ꯈꯔ ꯁꯣꯐ ꯑꯣꯏꯔꯒ ꯈꯔ ꯀꯔꯤ ꯍꯥꯏꯁꯤꯔ ꯐꯖꯅ ꯁꯃꯨ ꯇ ꯑꯣꯏꯅ ꯆꯠꯄ ꯑꯃ ꯌꯥꯎꯔꯤꯅꯦ
ꯎ ꯊꯦꯡꯀꯌꯨ ꯊꯦꯡꯀꯌꯨ ꯃꯩꯇꯩ ꯂꯣꯟꯗ ꯀꯩ ꯍꯥꯏꯗꯣꯏꯅꯣ ꯎꯝ ꯊꯀꯠꯆꯔꯤ ꯊꯀꯠꯆꯔꯤ
ꯅꯨꯄꯥ ꯌꯥꯝ ꯀꯦꯜꯂꯝꯒꯗꯕ ꯃꯥꯜꯂꯦꯅꯦ ꯅꯥꯈꯣꯟ ꯅꯥꯈꯣꯟ ꯑꯃꯔꯥꯅꯥ ꯅꯪꯒꯤ ꯈꯣꯟ ꯃꯔꯛꯇꯗꯩ ꯃꯔꯤ ꯃꯉꯥꯗ ꯀꯦꯜꯂꯅꯤ ꯑꯗꯨꯒ ꯏꯁꯁ
ꯑꫭꯏꯔꯝꯃꯅꯤ ꯅꯣꯏꯗꯤ ꯎꯝ ꯅꯣꯏꯗꯤ ꯗꯨꯗ ꯊꯕꯛ ꯇꯧꯕꯗꯣ ꯊꯥꯗ ꯀꯌꯥ ꯀꯌꯥ ꯄꯤꯒꯦ
ꯑꯩꯔꯣ ꯑꯩ ꯌꯥꯎ ꯌꯥꯎ ꯌꯥꯎꯕꯨꯛ ꯀꯨꯏꯗ꯭ꯔꯤꯗ ꯑꯗꯨꯝ ꯌꯔꯂꯤ ꯏꯟꯀ꯭ꯔꯤꯃꯦꯟ ꯂꯩꯕꯅꯦꯕꯀꯣ
ꯎꯝ
ꯌꯔꯂꯤ ꯏꯟꯀ꯭ꯔꯤꯃꯦꯟ ꯑꯗꯨꯒ ꯌꯔꯂꯤ ꯌꯔꯂꯤ ꯏꯟꯀ꯭ꯔꯤꯃꯦꯟꯗꯨ ꯄꯥꯗꯕꯤꯗ ꯅꯪꯒꯤ ꯄꯔꯐꯣꯃꯦꯟꯁꯁꯨ ꯈꯔ ꯐꯖꯔꯒꯅ ꯈꯔ ꯏꯟꯗꯤꯕꯤꯖꯨꯋꯦꯜ ꯑꯣꯏꯅ ꯄ꯭ꯔꯥꯏꯖ ꯄꯤꯕꯅꯦꯕ ꯑꯗꯨ ꯏꯟꯗꯤꯚꯂꯣ ꯑꯣꯏꯅ ꯄ꯭ꯔꯥꯏꯖ ꯄꯤꯕꯁꯤꯁꯨ ꯅꯪꯒꯤ ꯇꯣꯂꯣꯞꯇꯨꯗ ꯕꯦꯁꯤꯛ ꯄꯦꯗꯨꯗ ꯑꯦꯛꯁꯇ꯭ꯔꯥ ꯑꯣꯏꯅ ꯍꯥꯞꯄꯛꯄꯅꯦꯕ
ꯑ
ꯑꯗꯨꯒꯤ ꯑꯗꯨꯝ ꯌꯥꯏꯗ ꯑꯗꯨꯝ ꯑꯅꯧꯕ ꯐ꯭ꯔꯦꯁꯔ ꯆꯪꯕꯁꯤꯡꯁꯦ꯫ ꯑꯗꯨꯝ ꯆꯍꯤ ꯆꯍꯤ ꯈꯨꯗꯤꯡꯒꯤ ꯈꯦꯠꯅꯩꯌ‌ꯦꯗ꯫ ꯍꯥꯏꯕꯗꯤ ꯆꯍꯤ ꯑꯍꯨꯝꯒꯤ ꯃꯃꯥꯡꯗꯗꯤ ꯑꯗꯨꯝ꯫ ꯐ꯭ꯔꯦꯔꯁ ꯆꯪꯉꯛꯄꯁꯤꯡꯁꯦ ꯂꯤꯁꯤꯡ ꯃꯉꯥꯗꯩꯔ ꯍꯧꯕꯅꯦꯕ ꯍꯨꯖꯤꯛ ꯇꯤ ꯂꯤꯁꯤꯡ ꯇꯔꯦꯠꯔ ꯌꯥꯎꯔꯦꯕ꯫ ꯑꯥ ꯆꯍꯤ ꯆꯍꯤꯒꯤ ꯑꯗꯨꯝ ꯌꯥꯝꯃꯛꯄꯅꯦꯗ꯫ ꯑꯗꯨꯝ ꯀꯔꯤ ꯍꯥꯏꯁꯤꯔꯥ ꯆꯍꯤ ꯌꯥꯝꯃꯛꯄꯩ ꯑꯗꯨꯝ ꯄꯣꯠꯀꯨꯝꯕ ꯇꯥꯡꯕꯁꯨ ꯍꯦꯟꯒꯠꯄꯩꯀꯣ꯫ ꯑꯗꯣ ꯑꯗꯨ ꯇꯧꯕꯩ ꯑꯗꯨꯝ ꯁꯦꯂꯔꯤꯁꯨ ꯑꯗꯨꯝ ꯌꯥꯝꯃꯛꯄꯅꯦꯕ꯫ ꯆꯍꯤ ꯈꯔ ꯆꯍꯤ ꯇꯔꯨꯛ ꯇꯔꯦꯠ ꯇꯔꯨꯑꯗꯤ ꯑꯗꯨꯝ ꯀꯨꯟꯒꯨꯝꯕꯗ ꯑꯗꯨꯝ ꯂꯥꯏꯅ ꯌꯥꯎꯋꯦꯗ ꯈꯔ ꯗꯦꯗꯤꯀꯦꯁꯟ ꯄꯤꯕ ꯍꯥꯏꯕ ꯑꯃ ꯇꯥꯔꯦꯅꯦ ꯉꯥꯏꯕ ꯍꯥꯏꯕ ꯑꯃ ꯊꯕꯛ ꯈꯨꯗꯤꯡꯃꯛꯁꯤꯒ
ꯑꯗꯨ ꯅꯪꯗꯤ ꯀꯩꯀꯩ ꯀꯩꯀꯩ ꯁꯤꯝ ꯁꯦꯝꯕꯒꯨꯝꯕ ꯇꯧꯕ꯭ꯔ ꯅꯪꯗꯤ
ꯑꯩꯁꯦ ꯑꯗꯨ ꯑꯣꯏꯅ ꯌꯥꯎꯗꯦ ꯑꯩꯗꯤ ꯁꯦꯜꯁ ꯑꯣꯏꯅ ꯌꯥꯎꯕꯅꯦꯕ
ꯁꯦꯜꯁ
ꯑꯩꯗꯤ ꯁꯦ ꯑꯦ ꯑꯩꯗꯤ ꯁꯣꯜꯁ ꯇꯤꯝꯅꯦꯕ
ꯑꯣ
ꯑꯩ ꯐꯦꯛꯇꯔꯤ ꯇꯤꯝꯗ ꯑꯣꯏꯗꯦꯕꯀꯣ
ꯎꯝ ꯎꯝ
ꯑꯩꯁꯤꯅ ꯁꯦꯜꯁ ꯇꯤꯝꯗ ꯑꯣꯏꯕ꯫
ꯂꯧꯁꯤꯟꯕ ꯉꯝꯗꯕ
ꯍꯗꯒꯤ ꯑꯦ ꯁꯦꯝꯕ ꯁꯥ ꯁꯦꯝꯕ ꯀꯦ ꯀꯩꯒꯤꯅꫭꯗꯤ ꯈꯪꯗ꯭ꯔꯦ ꯑꯗ ꯄꯣꯠꯁꯦ ꯑꯍ ꯀꯩ ꯀꯩꯅꯣ ꯏꯁꯇꯣꯛꯀꯨꯝꯕ ꯊꯥꯕ ꯈꯣꯠꯄ ꯆꯠꯂꯤꯁꯦ ꯑꯗꯨꯒꯨꯝꯕꯗ ꯑꯣꯏꯅ ꯀꯣꯏ ꯂꯩꯔꯦ
ꯎꯝ ꯑ ꯑꯗꯨ ꯑ ꯀꯩꯅꯣ ꯇꯧ ꯅꯪ ꯊꯕꯛ ꯇꯧꯔꯤꯁꯦ ꯃꯐꯝꯗꯤ ꯍꯥꯏꯔꯔꯣꯏꯕꯀꯣ ꯑꯗꯨꯕꯨ ꯀꯩꯅꯣꯗ ꯊꯕꯥꯜ ꯑ ꯂꯩ ꯀꯩꯅꯣ ꯂꯩ ꯌꯥꯝꯕ ꯃꯐꯝ ꯃꯟ ꯑꯗꯨ ꯃꯅꯥꯛ ꯇꯔꯪ
ꯎꯝ ꯍꯞ ꯑꯗꯨꯗ ꯑꯣꯏꯗꯦ
ꯑꯩꯅ ꯅꯍꯥꯟ ꯑꯃꯔꯛ ꯎꯕꯗꯣ ꯑꯗꯨꯋꯥꯏꯗꯣ ꯃꯥꯟꯕ
ꯑ‌ꯩꯔꫭ
ꯅꯠꯇꯦ
ꯑꯍꯤ ꯍꯤ ꯑꯥ ꯃꯐꯝꯗ ꯌꯥꯝꯕꯅꯦꯍꯦ ꯗꯤꯁꯇ꯭ꯔꯤꯛ ꯈꯨꯗꯤꯡꯗ ꯂꯩꯕꯅꯦꯍꯦ
ꯑꯗꯨ ꯎꯝ ꯑꯗꯨ ꯑꯣꯏꯔꯖꯨꯝ ꯖꯨꯝ ꯃꯆꯥ ꯃꯆꯥꯅꯤꯅ
ꯎꯝ ꯑꯗꯨꯝ ꯍꯥꯏꯕꯗꯤ ꯁꯁ
ꯂꯩꯕꯗꯤ
ꯃꯆꯥ ꯃꯆꯥ ꯍꯥꯏꯖꯤꯕꯨ ꯑꯗꯨꯝ ꯃꯐꯝ ꯃꯐꯝꯗꯨꯒꯤ ꯍꯥꯏꯕꯗꯤ ꯔꯦꯟꯒꯨꯝꯕ ꯊꯤꯕꯁꯦ ꯍꯟꯗꯛꯇꯤ ꯋꯥꯔꯦꯗꯅꯀꯣ
ꯎꯝ
ꯑꯗꯨꯒꯤ ꯃꯇꯨꯡ ꯌꯥꯟꯂꯦꯗ ꯍꯥꯏꯕꯗꯤ ꯄꯣꯠꯇꯣ ꯌꯥꯝ ꯁꯤꯠꯀꯗꯕ ꯑꯣꯏꯔꯒꯅ ꯈꯔ ꯗꯨꯀꯥꯟꯗꯣ ꯈꯔ ꯆꯥꯎꯅ ꯍꯥꯡꯕ ꯑꯥꯎꯂꯦꯠꯇꯨꯀꯣ ꯑꯗꯨꯝ ꯕ꯭ꯔꯥꯝ ꯕ꯭ꯔꯥꯟꯁꯅꯦꯕ ꯑꯗꯨꯒꯤꯗꯣ ꯑꯗꯨ ꯈꯔ ꯑ ꯄꯣꯠꯁꯦ ꯁꯤꯠꯀꯗꯕ ꯃꯐꯝ ꯑꯣꯏꯔꯒꯅ ꯑꯗꯨꯝ ꯈꯤꯁꯦ ꯍꯣꯁꯄꯤꯇꯥꯜ ꯃꯅꯨꯡꯒꯨꯝꯕ ꯑꯗꯨꯒꯨꯝꯕ ꯃꯅꯨꯡꯒꯨꯝꯕꯗ ꯑꯣꯏꯔꯒꯅ ꯑꯗꯨꯝ ꯈꯔ ꯆꯥꯎꯅꯀꯣ ꯁꯦꯝꯕ ꯑꯗꯨꯃꯥꯏ ꯂꯩꯕꯅꯦꯕ ꯑꯥꯎꯂ‌ꯦꯠꯁ‌ꯦ ꯌꯥꯝꯃꯕꯅꯦ ꯑꯁ ꯗꯤꯁꯇ꯭ꯔꯤꯛ ꯈꯨꯗꯤꯡꯃꯛꯇ ꯍꯥꯞꯄꯩꯀꯣ ꯌꯥꯝꯁꯜꯂꯛꯑꯕꯅ‌ꯦꯗ ꯑꯗꯣ ꯁꯤꯁꯇꯔꯗꯤ ꯀꯩ ꯍꯣꯠꯅꯔꯤꯒꯦ ꯍꯪꯕ ꯌꯥꯕ꯭ꯔꯣ ꯀꯣꯂꯦꯖ ꯀꯥ ꯀꯣꯂꯦꯖ ꯀꯥꯔꯤꯔꯣ ꯌꯨꯝꯗ ꯂꯩꯔꯤꯔꯣ
ꯀꯣꯂꯦꯖ ꯀꯣꯂꯦꯖꯁꯤ ꯀꯥ ꯑ ꯀꯣꯂꯦꯖꯁꯨ ꯀꯥꯏ ꯑꯗꯨꯕꯨ ꯔꯤꯒꯨꯂꯔ ꯅꯠꯇꯦ ꯀꯩꯅꯣ ꯀꯣꯔꯦꯖꯄꯣꯟꯗꯦꯟ ꯊꯝꯕ
ꯑꯥ ꯂꯣꯏꯁꯤꯟꯗ꯭ꯔꯤꯕ
ꯂꯣꯏꯗꯔꯤ ꯀꯥꯕꯗ ꯍꯧꯕꯗ ꯉꯥꯏꯔꯤ
ꯍꯧꯕꯗ ꯉꯥꯏꯔꯤ
ꯎꯝ
ꯑꯥ ꯑꯥꯎ ꯑꯥꯎ
ꯑꯗꯨꯒ ꯀꯣꯆꯤꯡ ꯌꯥꯎꯔꯤꯕ ꯀꯣꯆꯤꯡꯖꯦ ꯆꯍꯤ ꯑꯃ ꯐꯥꯔꯦ ꯂꯧꯕ ꯑꯗꯨꯒꯤ ꯎꯝ ꯎꯝ ꯎꯝ ꯀꯩꯅꯣ ꯂꯥꯁ ꯋꯤꯛꯅ ꯂꯣꯏꯒ꯭ꯔꯦ
ꯑꯥꯎ ꯑꯣ ꯑꯗꯨꯗꯤ ꯑꯩꯉꯣꯟꯗ ꯗꯗ ꯗꯗꯥ ꯀꯧꯔꯛꯄ ꯇꯥꯔꯦꯅꯦ
ꯗꯗꯥ ꯏꯌꯥꯝꯕ ꯍ ꯍ ꯍ
ꯍꯥꯏꯕꯗꯤ ꯀꯣꯂꯦꯖ ꯍꯟꯗꯛꯅ ꯑꯍꯥꯟꯕ ꯀꯥꯏ ꯍꯥꯏꯕꯗꯨꯗ
ꯑꯍꯥꯟꯕꯗ ꯀꯥꯕ ꯅꯠꯇꯤꯌꯦ ꯎꯝ ꯀꯩꯅꯣꯅꯦ ꯂꯥꯁ ꯏꯌꯔꯅ ꯀꯥꯕ ꯍꯧꯔ
ꯑꯣ ꯑ ꯑꯗꯨ ꯑꯣꯏꯔꯁꯨ ꯑꯣꯏꯔꯤꯗꯤ
ꯎꯝ ꯅꯪꯗꯤ ꯂꯩꯔꯝꯕꯅꯤꯅ
ꯑꯩꯔꯣ ꯑꯩ ꯀꯩꯅꯣ ꯒ꯭ꯔꯦꯖꯨꯋꯦꯁꯟꯕꯨꯗꯤ ꯂꯣꯏꯔꯦꯕꯀꯣ
ꯎꯝ
ꯏꯃꯥꯟꯅꯕꯁꯤꯡꯁꯦ ꯑꯩꯁꯦ ꯀꯩꯅꯣ ꯃꯥꯁꯇꯔ ꯀꯟꯇꯤꯅ꯭ꯌꯨ ꯇꯧꯗꯕ ꯃꯍꯨꯠꯇ ꯑꯩ ꯀꯣꯆꯤꯡ ꯑꯣꯏꯅ ꯆꯠꯂꯦꯕ
ꯎꯝ
ꯑꯗꯣ ꯑꯩ ꯒ꯭ꯔꯦꯖꯨꯋꯦꯁꯟ ꯇꯧꯃꯤꯟꯅꯕ ꯏꯃꯥꯟꯅꯕꯁꯤꯡꯗꯤ ꯃꯥꯁꯇꯔ ꯂꯣꯏꯁꯤꯜꯂꯦꯕꯀꯣ
ꯑꯣ
ꯍꯟꯗꯛꯅ ꯂꯣꯏꯕꯅꯤꯗ ꯌꯥꯝ ꯀꯨꯏꯕꯗꯤ ꯅꯠꯇ꯭ꯔꯤꯗ
ꯑꯗꯨꯗꯤ ꯅꯪꯒꯤ ꯆꯍꯤꯁꯦ ꯇ꯭ꯋꯦꯟꯇꯤ ꯐꯥꯏꯚ ꯇ꯭ꯋꯦꯟꯇꯤ ꯁꯤꯛꯁ ꯇ꯭ꯋꯦꯟꯇꯤ ꯁꯚꯦꯟ ꯑꯗꯨꯋꯥꯏꯗ ꯂꯩꯔꯝꯃꯤ
ꯎꯝ ꯆꯨꯝꯃꯦ ꯆꯨꯝꯃꯦ
ꯑꯍꯟ ꯅꯠꯇ꯭ꯔꯤꯗꯀꯣ ꯑꯃꯨꯛ ꯑꯪꯀꯜ ꯇꯧꯔꯛꯇꯅꯀꯣ ꯑꯉꯥꯡ ꯑꯣꯏꯔꯤꯕꯅꯤꯗ ꯑꯍꯥꯟ ꯑꯣꯏꯗ꯭ꯔꯤꯕ ꯑꯃꯨꯛ ꯑꯪꯀꯜ ꯀꯧꯔꯛꯀꯅꯤꯕ
ꯑ
ꯑꯉꯥꯡ ꯑꯣꯏꯔꯤ
ꯀꯀꯥ ꯀꯀꯥ ꯀꯧꯔꯁꯨ ꯌꯥꯏꯗ
ꯑꯁ ꯀꯥꯏꯗꯩ ꯀꯀꯥꯅꯣꯗ
ꯅꯪꯁꯨ ꯃꯩꯇꯩ ꯃꯩꯇꯩ ꯃꯆꯥ ꯃꯥꯜꯂꯦ ꯅꯪꯒꯤ ꯋꯉꯥꯡ ꯁꯉꯥꯡꯗꯣ
ꯑꯩꯔꯣ
ꯎꯝ
ꯀꯔꯤ ꯃꯥꯥꯜꯂꯦꯕ
ꯃꯩꯇꯩ ꯃꯆꯥ ꯃꯥꯜꯂꯤꯕ ꯅꯪꯒꯤ ꯋꯥꯉꯥꯡ ꯁꯉꯥꯡꯗꯣ
ꯈꯔ ꯁ꯭ꯃꯨꯠ ꯑꯣꯏꯕ꯭ꯔꯥ
ꯎꯝ
ꯎꯝ ꯑꯣꯏꯗꯕꯅꯦꯗ ꯑꯩ ꯑꯁꯦꯡꯕ ꯌꯨꯝ ꯆꯤꯡꯗꯩꯒꯤꯅꯦ ꯍꯥꯏꯗꯣ ꯈꯪꯗ꯭ꯔꯣ
ꯑꯗꯨ ꯆꯤꯡꯁꯨ ꯑꯣꯏꯔꯁꯨ ꯆꯤꯡ ꯀꯗꯥꯏꯋꯥꯏꯗꯅꯣ ꯑꯩꯈꯣꯏ ꯑꯩꯈꯣꯏꯒ ꯆꯞ ꯃꯥꯟꯅꯕꯖꯥꯠꯂꯥ
ꯃꯥꯟꯅꯔꯝꯒꯗꯧ ꯃꯥꯥꯟꯂꯦ ꯂꯥꯁꯇ ꯑꯃꯨꯛ ꯂꯣꯏ ꯃꯥꯟꯅꯔꯝꯗꯅ